ꯅꯪ ꯚꯗꯤꯑꯣꯗꯣ ꯑꯩ ꯍꯧꯖꯤꯛ ꯃꯨꯟꯅ ꯌꯦꯡꯉꯨꯕ
ꯑꯣ
ꯑꯇꯣꯞꯄ ꯑꯝꯇ ꯑꯦꯟꯇꯦꯟꯁꯥꯟ ꯄꯤꯗꯕꯤ ꯅꯉꯣꯟꯗ ꯈꯛ ꯕ ꯅꯪꯒꯤ ꯗꯥꯟꯁ ꯌꯥꯝ ꯅꯩ ꯂꯩꯔꯝꯃꯦ
ꯀꯥꯎꯔꯔꯣꯏ ꯀꯥꯎꯔꯔꯣꯏ ꯑꯅꯤꯔꯛ ꯍꯥꯟꯕꯩ ꯃꯇꯥꯡꯗꯨꯅꯤꯗ ꯅꯪꯒꯤ ꯅꯈꯨꯠꯇꯨꯅ ꯂꯣꯡ ꯂꯣꯡꯊꯦꯛ ꯊꯦꯡꯑꯒ ꯑꯣꯏ ꯢꯃꯥ ꯅꯠꯇꯦ ꯃꯥꯏꯗꯣ ꯅꯣꯛꯅꯔꯤꯕ ꯑꯣꯏ ꯖꯥꯠꯂ ꯅꯣꯛꯅꯕ ꯃꯥꯟꯈꯔꯥꯅꯤ ꯑꯩꯉꯣꯟꯗ
ꯑꯣꯏꯅꯤꯡ ꯑꯣꯏꯖꯅꯨ ꯀꯩꯗꯧꯔꯒꯦ
ꯑꯗꯨꯕꯨꯕ ꯑꯩꯩ ꯉꯁꯥꯏꯒꯤ ꯑꯩ ꯏꯁꯥ ꯌꯦꯡꯅꯕ ꯍꯣꯠꯅꯔꯤꯉꯩꯗ ꯃꯤ ꯌꯦꯡꯗꯕꯅꯦꯕ ꯍꯧꯖꯤꯛ ꯑꯃꯃꯝꯇ ꯑꯣꯏꯅ ꯌꯦꯡ ꯅꯪꯅ ꯈ꯭ꯋꯥꯏ ꯅꯩ ꯂꯩꯔꯝꯃꯦ ꯃꯌꯥꯝꯗꯩ
ꯎꯝ
ꯑꯈꯣꯏꯗꯤ ꯃꯤꯅ ꯄꯤꯔꯛꯄ ꯀꯃꯦꯟꯁꯦ ꯂꯣꯏꯅ ꯄꯣꯖꯤꯇꯤꯚ ꯑꯣꯏꯅ ꯈꯜꯂꯦ
ꯍꯌꯦꯡꯗꯤ ꯈꯥꯖꯤꯡ ꯆꯥꯎꯖꯦ
ꯌꯥꯏꯌꯦ
ꯍ
ꯎꯝ ꯎꯇꯤꯖꯤꯅ ꯀꯗꯥꯏ ꯊꯣꯡꯖꯦꯕ
ꯎꯇꯤꯗꯨꯕꯨ ꯑꯦ ꯀꯨꯨꯀꯔ ꯑꯃꯗꯤ ꯃꯊꯧ ꯇꯥꯕꯅꯤ ꯎꯇꯤ ꯊꯣꯡꯕꯗ
ꯍꯥꯥ
ꯀꯨꯀꯔ ꯑꯃꯗꯤ ꯃꯊꯧ ꯇꯥꯕꯅꯦꯕ ꯎꯇꯤ ꯊꯣꯡꯕꯗ
ꯎꯝ ꯃꯣꯏ ꯔꯣꯝꯗ ꯆꯥꯔꯗꯤ ꯄ꯭ꯔꯣꯕ꯭ꯂꯦꯝ ꯁꯣꯜꯕ
ꯎꯝ
ꯅꯠꯇ꯭ꯔꯥ
ꯎꯝ
ꯑꯩꯈꯣꯏꯔꯣꯝꯗ ꯆꯥꯔꯗꯤ ꯐꯨꯜ ꯑꯣꯐ ꯄ꯭ꯔꯣꯕ꯭ꯂꯦꯝ
ꯊꯣꯡꯅꯕ ꯁꯣꯔꯇꯦꯖ ꯑꯣꯐ ꯌꯨꯇꯦꯟꯁꯤꯜ
ꯔꯣꯅꯥꯜꯗꯣꯅ ꯑꯃꯨꯛ ꯏꯪꯂꯤꯁ ꯂꯣꯟꯖꯤꯟꯂꯛꯀꯅꯤ
ꯑꯩ ꯉꯝꯃꯔꯣꯏꯗ ꯅꯪꯅ ꯐꯟ ꯐꯟ ꯆꯣꯡꯗꯅ ꯍꯥꯏꯕ ꯀꯃꯥꯏ ꯇꯧꯔꯤꯅꯣ ꯁꯤꯕꯣ
ꯑꯩꯌꯥ ꯑꯩꯁꯦ ꯏꯁꯥ ꯌꯥꯝ ꯌꯥꯡꯕꯅꯦꯃꯦ
ꯑꯗꯨ ꯅꯪꯗꯤ ꯐꯝꯊꯕꯈꯛꯅꯦ
ꯑꯩ ꯑꯩ
ꯑꯣ ꯅꯪꯒꯤ ꯖꯒꯣꯏ ꯌꯦꯡꯉꯒ ꯅꯣꯛꯄꯤꯖꯦ ꯑꯩꯉꯣꯟꯗ ꯑꯃꯨꯛ ꯇꯧꯔꯕ ꯗꯥ꯭ꯟꯁꯗ
ꯅꯠꯇꯦ ꯍꯥꯕ ꯆꯥꯎꯔꯔꯣꯏꯗꯧꯕꯩꯖꯦ ꯑꯩꯒꯤ ꯂꯩꯕꯥꯛ ꯑꯩꯒꯤ ꯂꯩꯕꯥꯛ ꯇꯧꯕꯒ ꯆꯞ ꯃꯟꯅꯔꯦ
ꯀꯥꯎꯔꯔꯣꯏ ꯈꯨꯠꯇꯨꯖꯨ ꯃꯊꯛꯀꯤꯗꯨꯖꯨ ꯑꯩ ꯌꯦꯡꯉꯦ
ꯌꯦꯡꯒꯦ
ꯍꯣꯏꯕ ꯍꯣꯏꯕ ꯅꯥꯆꯣꯝ
ꯅꯥꯆꯣꯝꯖꯤꯒ ꯑꯉꯥꯎꯕ ꯃꯆꯨꯒꯤ ꯐꯨꯔꯤꯠꯁꯤꯒ
ꯍꯣꯏ ꯑꯗꯨꯅꯦ ꯑꯩꯅ ꯑꯥ ꯑꯃꯨꯕ ꯊꯝꯕꯥꯟ ꯑꯉꯧꯕ ꯊꯝꯕꯥꯟ ꯑꯉꯥꯡꯕ ꯊꯝꯕꯥꯜ ꯍꯥꯏꯗꯣ
ꯅꯠꯇ‌ꯦ ꯅꯣꯡꯖꯨ ꯑꯍꯤꯡꯒ‌ꯦ ꯅꯪꯅ ꯇꯔꯦꯡ ꯂꯩꯅꯦ ꯑꯃꯅ ꯒꯤꯇꯔꯅꯦꯕ ꯒꯤꯇꯔꯅꯦꯕ ꯅꯪꯒꯤꯗꯤ
ꯑꯣ ꯑꯩꯒꯤ
ꯑꯁꯤ ꯃꯥ ꯅꯩꯔ‌ꯦꯍ‌ꯦ ꯑꯃꯃꯝꯇ ꯌꯦꯡꯉꯛꯄꯗ
ꯃꯊꯪ ꯃꯊꯪ ꯑꯃꯨꯛ ꯂꯩꯖ‌ꯦ
ꯍꯣꯏ ꯃꯥ ꯑꯥ ꯅꯠꯇ‌ꯦ ꯑꯌꯦꯡꯕ ꯃꯤꯁꯨ ꯑꯩ ꯄꯨꯛꯂꯤ ꯇꯤꯡꯉꯝꯃꯅꯤ ꯁꯤꯗꯤ
ꯑꯥ ꯑꯩꯅ ꯍꯩꯔꯕꯅꯦ ꯇꯝꯃꯤꯅꯦ ꯍꯥꯏꯒꯤꯝ
ꯃ‌ꯣꯏꯃꯥ
ꯅꯣꯡ ꯆꯨꯔꯦꯑꯦ ꯏꯇꯥ ꯍꯟꯗꯛꯀꯤ ꯅꯣꯡꯖꯨꯁꯤꯅ ꯐꯖꯅ ꯇꯥꯗꯅ ꯄꯨꯈ꯭ꯔꯤ ꯏꯁꯤꯡꯁꯦ ꯄꯤꯛ ꯄꯤꯛ ꯊꯜꯍꯟꯕꯤ
ꯑꯁꯤ ꯋꯥꯔꯤ ꯁꯥꯟꯅ ꯂꯣꯏꯔ ꯑꯩ ꯃꯈꯥꯗ ꯀꯨꯝꯃꯛꯀ‌ꯦ ꯑꯦꯛꯁꯄ꯭ꯂ‌ꯦꯟ ꯑꯝꯇ ꯇꯧ ꯅ‌ꯣꯏꯕꯅꯤ
ꯍꯣꯏ ꯉꯁꯤꯒꯤ ꯅꯣꯡꯖꯨꯁꯤꯅ ꯍꯟꯇꯛ ꯍꯟꯇꯛ ꯊꯥꯒꯤ ꯁꯤꯗꯒꯤꯗꯤ ꯅꯣꯡ ꯑꯗꯨꯝ ꯆꯨꯗꯅ ꯄꯨꯈ꯭ꯔꯤ ꯏꯁꯤꯡꯁꯤꯡꯖ‌ꯦ ꯄꯤꯛ ꯄꯤꯛ ꯊꯜꯍꯟꯕꯤꯕ ꯑꯗꯨꯒ ꯂꯧꯕꯨꯛ ꯁꯤꯡꯒꯤꯁꯨ ꯏꯁꯤꯡ ꯄꯤꯛ ꯄꯤꯛ ꯊꯟꯅ ꯂꯩꯍꯟꯕꯤꯌꯨ ꯍꯥꯏꯗꯅ ꯏꯁꯣꯔꯗ ꯑꯩꯅ ꯈꯨꯔꯨꯝꯖꯔꯤ ꯏꯍꯦ ꯏꯁꯣꯔ ꯍꯥ
ꯋꯥꯏꯑꯦ ꯋꯥꯏꯑꯦ ꯑꯩ ꯅꯣꯛꯕꯗ ꯉꯁꯤꯒꯤ ꯚꯤꯗꯤꯑꯣꯁꯤꯡꯁ‌ꯦ ꯎꯕꯗ ꯑꯥ ꯃꯦꯁ ꯂꯧꯕꯤꯁꯤꯡꯁ‌ꯦ ꯃꯤꯅ ꯕꯣꯔꯤꯡ ꯆꯨꯏ ꯍꯥꯏꯗꯣ ꯍꯥꯏꯅꯔꯔꯣꯏꯗ ꯁꯤꯗꯩ
ꯎꯝ
ꯑꯩꯈꯣꯏꯅ ꯏꯕꯣꯂꯨꯁꯟ ꯑꯃ ꯄꯣꯔꯛꯑꯝꯃꯁꯦꯕ
ꯑꯥ ꯍ ꯍꯩꯁꯤꯜꯂꯣꯅꯦ ꯑꯃꯃꯝꯇꯪ ꯢꯁꯩ ꯁꯥꯛꯂꯛꯒꯅꯣ ꯍꯥꯢꯕꯅꯦ ꯀꯥꯎ ꯅꯍꯥꯟ ꯢꯕꯥꯟꯅꯤꯅ ꯁꯥꯛꯈꯤꯕꯗꯨꯔꯣ
ꯌꯦꯡꯉꯒ ꯑꯩ ꯁꯨꯝ ꯅꯣꯛꯅꯤꯡ ꯂꯩꯔꯦ ꯍꯥꯏꯕ
ꯑ ꯅꯪꯒꯤ ꯅꯣꯛꯅꯕ ꯍꯥꯢꯌꯦ ꯍꯤꯗꯥꯛ ꯑꯣꯏ
ꯃꯁꯥꯗꯣꯝꯗ ꯌꯦꯡꯉꯣ ꯍꯥꯏꯌꯣ ꯑꯩꯈꯣꯏ ꯗꯥꯁꯨ ꯃꯤ ꯑꯃꯃꯝꯗ ꯑꯦꯇꯦꯟꯁꯟ ꯄꯤꯔꯒ ꯌꯦꯡꯉꯣ
ꯢꯃꯥ ꯌꯦꯡꯒ꯭ꯔꯥꯕꯅꯦ ꯃꯥ
ꯃꯤ ꯑꯃꯃꯝꯇꯪ ꯑꯦꯇꯦꯟꯁꯟ ꯄꯤꯔꯒ ꯌꯦꯡꯉꯣꯌꯣ ꯑꯩꯅ ꯇꯧꯔꯤ ꯗꯥꯟꯁꯁꯤꯅꯅꯦ ꯐꯔꯥ ꯐꯔꯥ ꯍꯥꯏꯕꯅꯦꯉꯣ
ꯎꯝ
ꯑꯃꯅ ꯑꯃꯅ
ꯎꯝ ꯊꯦꯡꯕꯅꯦ ꯃꯥ ꯉꯁꯥꯢꯗꯩ ꯅꯣꯡ ꯌꯥꯝ ꯀꯥꯟꯅ ꯇꯥꯢ ꯇꯥꯔꯣ ꯇꯥꯔꯣ ꯅꯣꯡꯉꯣ ꯇꯥꯔꯣ ꯍꯅꯨꯕꯤ ꯍꯅꯨꯕ ꯇꯥꯎꯊꯔꯣ ꯂꯥꯏꯖꯤꯡ ꯃꯇꯣꯟ ꯊꯨꯝꯃꯠꯂꯣ
ꯑꯩ ꯄꯨꯛꯂꯤ ꯇꯤꯡꯉꯦ ꯏꯕꯦꯝꯃꯥ ꯑꯩ ꯄꯨꯛꯂꯤ ꯇꯤꯡꯉꯦꯀꯣ ꯈꯥꯖꯤꯛ ꯈꯔꯥꯛꯒ ꯅꯠꯇꯦ
ꯑ ꯅꯪ ꯍꯧꯖꯤꯛ ꯇꯧꯔꯛꯢꯔꯣ ꯉꯁꯥꯏꯗꯩ ꯅꯣꯛꯢꯔꯣ
ꯉꯁꯥꯏꯗꯒꯤ ꯑꯩ ꯑꯩ ꯑꯩ ꯏꯁꯥ ꯌꯦꯡꯅꯕ ꯍꯣꯠꯅꯕꯗ ꯅꯣꯏ ꯌꯦꯡꯗꯦꯕ ꯇꯁꯦꯡꯅ
ꯎꯝ
ꯍꯧꯖꯤꯛ ꯑꯩꯗꯨꯅꯦ ꯃꯊꯪ ꯃꯊꯪ ꯌꯦꯡꯉꯀꯥꯟꯗ ꯃꯑꯣꯡ ꯑꯃ ꯇꯧ ꯂꯩꯔꯝꯃꯦꯕ
ꯗꯥꯟꯁ ꯍꯥꯏꯁꯦ ꯃꯔꯛ ꯃꯔꯛꯇꯁꯨ ꯇꯧꯊꯣꯛꯀꯗꯕꯅꯤ ꯑꯍꯩꯕ ꯈꯛꯇꯅ ꯗꯥꯟꯁ ꯇꯧꯅꯤ ꯍꯥꯏꯕ ꯂꯩꯇꯦ ꯍꯣꯏ ꯑꯍꯩꯕ ꯈꯛꯇꯅ ꯗꯥꯟꯁ ꯇꯧꯅꯤ ꯍꯥꯏꯕ ꯂꯩꯇꯦ
ꯑꯁꯤꯒꯤꯁꯦ ꯏꯁꯩ ꯐꯖꯅ ꯍꯥꯞꯄꯒꯥ ꯗꯥꯟꯁꯇꯣ ꯐꯖꯅ ꯇꯧꯔꯒ ꯁꯣꯏꯗꯕꯤꯗ ꯑꯃꯇꯪ ꯇꯧꯁꯦ
ꯎꯝ ꯋꯥꯈꯜ ꯅꯨꯡꯉꯥꯏꯅꯕ ꯗꯥꯟꯁꯁꯨ ꯇꯧꯊꯣꯛꯀꯗꯕꯅꯤ
ꯀꯥꯎꯔꯔꯣꯏ ꯀꯥꯎꯔꯔꯣꯏ ꯇꯧꯕꯩꯅꯦ ꯃꯤꯗꯤ ꯃꯁꯤꯡ ꯂꯦꯡꯉꯤ ꯅꯪꯅ ꯃꯆꯤ ꯁꯨꯡꯂꯦꯟ ꯂꯦꯟꯗꯅ ꯅꯈꯠꯇꯅꯤ ꯍꯥꯏꯕ ꯂꯦꯡꯉ ꯂꯣꯏꯁꯤꯜꯂꯝꯃꯤꯁꯤ
ꯑ
ꯑꯩ ꯀꯃꯥꯏꯅꯥ ꯇꯧꯅꯤ
ꯎ ꯐꯠꯇ꯭ꯔꯣ ꯑꯗꯣ ꯄꯨꯟꯁꯤꯗ ꯗꯥꯟꯁ ꯇꯧꯔꯛꯄ ꯃꯤ ꯅꯠꯇꯦ ꯁꯤꯗ ꯂꯥꯛꯄꯗꯒꯤ ꯖꯒꯣꯏꯁꯨ ꯁꯥꯔꯦ ꯑꯗꯨꯁꯨ ꯀꯝꯄꯤꯇꯤꯁꯟꯗ ꯑꯗꯒꯤ ꯉꯁꯤ ꯗꯥꯟꯁ ꯑꯃꯨꯛ ꯇꯧꯔꯦ
ꯈꯣꯡ ꯍꯥꯝꯅꯤꯡꯕꯥ ꯌꯥꯝ ꯃꯥꯂꯦ ꯈꯣꯡ ꯍꯥꯝꯅꯤꯡꯕ ꯌꯥꯝ ꯃꯥꯜꯂꯦ ꯅꯪꯅꯅꯦ ꯀꯥꯎ ꯇꯅꯤꯛ ꯇꯅꯤꯛꯅꯦ ꯇꯧꯉꯩ ꯐꯝꯗꯕꯁꯦ
ꯐꯝꯗꯥꯁꯨ ꯐꯃꯗꯥꯃꯟꯈ꯭ꯔꯦ ꯑꯍꯝ ꯎꯝ
ꯐꯟ ꯐꯟꯅꯤ ꯍꯥꯏꯕꯥ ꯆꯣꯡꯉꯤꯁꯦ ꯑꯉꯥꯡꯅ ꯑꯉꯥꯡꯅ ꯆꯩ ꯄꯥꯏꯔꯒ ꯋꯥ ꯍꯥꯏ ꯍꯥꯏ ꯆꯞ ꯑꯩ ꯄꯨꯛꯂꯤ ꯁꯨꯝ ꯇꯤꯡ ꯂꯩꯔꯅꯤꯗ
ꯎꯝ ꯀꯩꯝ ꯇꯧꯗꯦꯍꯦ ꯇꯧꯗꯕꯤ ꯂꯩꯗ ꯁꯔꯨꯛꯄꯨꯗꯤ ꯌꯦꯡꯉꯒ ꯗꯥꯟꯁꯇꯨ ꯇꯧꯁꯤꯜꯂꯨꯕꯗꯒꯤ ꯅꯪ ꯍꯧꯖꯤꯛ ꯅꯣꯛꯄ ꯐꯪꯖꯔꯦ
ꯍꯥ
ꯀꯌꯥ ꯀꯥꯟꯅꯔꯦ ꯀꯔꯤꯝ ꯇꯧꯗꯕꯤꯗ ꯂꯩꯔꯝꯗꯣꯏ ꯁꯔꯨꯛ ꯕꯨꯗꯤ ꯗꯥꯟꯁꯇꯨ ꯇꯧꯕ ꯌꯥꯎꯁꯜꯂꯦ ꯑꯗꯩꯗꯤ ꯅꯪ ꯅꯣꯛꯄ ꯐꯪꯖꯔꯦ ꯀꯌꯥ ꯀꯥꯟꯅꯔꯦ ꯑꯗꯣ
ꯑꯁꯤꯒꯤ ꯇꯅꯤꯛ ꯇꯅꯤꯛꯂꯦ ꯇꯧꯕꯩꯖꯦ
ꯀꯣ
ꯇꯅꯤꯛꯂꯤꯅꯤ ꯀꯩꯅꯣ
ꯑꯗꯨꯗꯣ ꯅꯣꯡ ꯈꯔ ꯃꯪꯂꯤ ꯃꯪꯂꯤ ꯇꯧꯕ ꯋꯦꯗꯔ ꯑꯃꯗ ꯐꯖꯅ ꯅꯝꯁꯤ ꯍꯥꯏꯕ
ꯍꯣꯏ ꯅꯝꯖꯤꯁꯦ ꯐꯖꯅ ꯀꯥꯗꯒ ꯐꯖꯅ ꯔꯤꯌꯔꯁꯩꯜ ꯇꯧꯔꯒ
ꯑꯁ ꯄꯨꯛꯂꯤ ꯇꯤꯡꯉꯦꯍꯦ
ꯎꯝ ꯅꯪ ꯐꯨꯔꯤꯠꯀꯨꯝꯕ ꯇꯨꯕ ꯆꯠꯅꯤꯡ ꯇꯝꯕ ꯆꯠꯅꯤꯡꯗꯕ꯭ꯔꯥ
ꯍꯥꯥ
ꯐꯨꯔꯤꯠꯀꯨꯝꯕ ꯇꯨꯕ ꯇꯝꯕ ꯆꯠꯅꯤꯡꯗꯕꯔꯕ
ꯆꯠꯅꯤꯡꯗꯦ ꯑꯩꯈꯣꯏꯗꯤ
ꯎꯝ ꯄꯩꯁꯥ ꯄꯥꯏꯕꯅꯤꯅ ꯍꯌꯦꯡ ꯑꯩꯈꯣꯏꯗ ꯑꯣꯗꯔ ꯇꯧꯔꯛꯑꯣ ꯑꯩꯈꯣꯏ ꯆꯠꯂꯀꯥꯟꯗ
ꯑꯩꯗꯤ ꯍꯩꯔꯣꯏꯕ
ꯑꯩꯗꯤ ꯐꯨꯔꯤꯠꯅꯦ ꯗꯤꯖꯥꯏꯟ ꯗꯤꯖꯥꯏꯟ ꯇꯨꯔꯒ ꯏꯁꯥꯅ ꯇꯨꯔꯒ ꯂꯤꯠꯆꯔꯒ ꯍꯥꯏꯗꯤ ꯃꯆꯨ ꯃꯆꯨꯒ ꯊꯝꯃꯒ ꯄꯥꯝꯃꯦꯕ ꯑꯗꯨꯒ ꯑꯩꯈꯣꯏꯅ ꯃꯤ ꯑꯃꯗ ꯇꯨꯕꯤꯌꯣꯅ ꯍꯥꯏꯔꯒ ꯑꯩꯅ ꯄꯥꯝꯃꯤꯗꯣ ꯌꯧꯗꯕ ꯑꯩꯗꯤ ꯄꯪꯇꯨ ꯇꯨꯁꯜꯂꯛꯄꯁꯨ ꯌꯥꯎꯋꯦ ꯑꯗꯣ ꯕꯤꯠ ꯌꯥꯝ ꯍꯜꯂꯦꯕ ꯌꯥꯝ ꯅꯨꯡꯉꯥꯏꯇꯦꯕ ꯏꯁꯥꯅ ꯇꯨꯖꯔꯗꯤ ꯑꯄꯥꯝꯕꯗꯣ ꯇꯨꯕ ꯌꯥꯏꯗꯅ
ꯀꯩꯅꯣꯁꯨ
ꯑꯩꯈꯣꯏꯅ ꯍꯥꯏꯈ꯭ꯔꯦꯅ ꯈꯜꯂꯁꯦꯕ ꯁꯨꯃꯥꯏꯅ ꯇꯨꯕꯤꯌꯨꯀꯣꯅ ꯍꯥꯏꯈ꯭ꯔꯁꯨꯅꯦ ꯃꯣꯏ ꯊꯣꯛꯄ ꯑꯃ ꯍꯦꯛꯇ ꯇꯧꯔꯛꯑꯦꯕ ꯐꯖꯔꯣꯏ ꯑꯗꯨ ꯇꯧꯔꯣꯏꯅ ꯇꯧꯔꯒ ꯑꯗꯨꯅ ꯌꯥꯝ ꯅꯨꯡꯉꯥꯏꯇꯦꯕ
ꯑꯣ ꯍꯣꯏ ꯇꯝꯃꯣ ꯑꯃꯗꯨꯁꯨ ꯇꯝꯅꯤ ꯍꯥꯏꯕꯅꯦ ꯄꯨꯂꯞ ꯇꯝꯃꯤꯟꯅꯧ
ꯑꯗꯨꯅ ꯐꯔꯅꯤ ꯊꯝꯃꯣ ꯊꯝꯃꯣ ꯏꯇꯥ ꯇꯨꯝꯃꯣ